ꯍꯜꯂꯣ
ꯀꯩꯗꯣꯏꯅꯣ
ꯐꯩ ꯇꯧꯕꯅꯦꯗ
ꯍꯥ
ꯁꯤꯅꯥ ꯐꯩꯌꯦ ꯇꯧꯕꯅꯦ
ꯑꯥ ꯑꯗꯣ ꯀꯩꯗꯧꯔꯤꯅꯣ ꯍꯥꯏꯕ
ꯑꯦꯞ ꯄꯦ
ꯎꯝ ꯑꯃ ꯃꯣꯏꯒꯤ ꯑꯦ ꯁꯤ ꯏꯟꯀꯝꯒꯤ ꯗꯣꯀꯨꯃꯦꯟꯗꯣ ꯌꯦꯡꯒꯦꯀꯣ ꯆꯪꯕ ꯆꯦ ꯆꯥꯡꯗꯣ
ꯃꯣꯏꯒꯤ ꯕꯣꯇꯔ ꯀꯥꯔꯠ
ꯆꯤꯆꯥꯡ ꯑꯩꯉꯣꯟꯗ ꯂꯩꯇꯤꯌꯦ
ꯑꯥ ꯍꯥꯏꯗꯤ ꯑꯥꯞ ꯑꯩꯈꯣꯏꯒꯤ ꯂꯩꯇ꯭ꯔꯒꯅ ꯃꯣꯏꯒꯤ ꯄꯕꯨꯡ ꯍꯣꯏꯒꯤꯁꯨ ꯌꯥꯏ ꯍꯥꯕ ꯐꯥꯗꯔꯒꯤ ꯐꯥꯗꯔ ꯅꯠꯇ꯭ꯔꯒ ꯃꯥꯗꯔ ꯗꯨꯒꯨꯝꯕꯒꯤꯁꯨ ꯌꯥꯏ ꯍꯥꯏꯕ
ꯀꯩ ꯍꯥꯏꯅꯣ
ꯐꯗꯔ ꯅꯠꯇ꯭ꯔꯒ ꯃꯥꯗꯔꯒꯤꯁꯨꯀꯣ
ꯎꯝ
ꯑꯗꯨꯅꯁꯨ ꯌꯥꯏ ꯍꯥꯏꯕ ꯂꯩꯇ꯭ꯔꯒꯅ
ꯃꯤꯅ ꯉꯥꯡꯉꯤꯁꯦ ꯑꯗꯨ ꯀꯩꯀꯩ ꯆꯪꯒꯦ ꯍꯥꯏꯕꯗꯣ ꯑꯗꯨꯗꯣ ꯈꯪꯗꯦ ꯍꯥꯏꯕ ꯑꯩꯉꯣꯟꯗ ꯂꯩꯇꯦ ꯍꯥꯏꯕ
ꯍꯣꯏ ꯑꯗꯨꯗꯨꯅꯦ ꯑꯩꯅ ꯍꯥꯏꯁꯦ ꯐꯥꯗꯔ ꯅꯠꯇ꯭ꯔꯒ ꯑꯦꯄ꯭ꯂꯤꯀꯥꯟꯒꯤ ꯑꯙꯥꯔ ꯀꯥꯔꯠ
ꯁꯤꯃ ꯄꯣꯏꯟ ꯅꯝꯕꯔ ꯋꯥꯟꯅꯤꯕꯀꯣ ꯑꯦꯁ ꯁꯤꯒꯤ
ꯊꯥꯔꯛꯑꯣ ꯆꯦꯗꯣ ꯑꯩꯉꯣꯟꯗ ꯌꯦꯡꯒꯦ ꯀꯔꯤꯅꯣ
ꯍꯣꯏ ꯌꯦꯡꯕꯩ ꯃꯍꯨꯠꯇ ꯑꯩꯅ ꯁꯨꯃꯥꯏ ꯉꯥꯡꯉꯒ ꯇꯥꯟꯕꯅ ꯐꯠꯇ꯭ꯔꯣ ꯇꯥꯃꯣ ꯀꯥꯟꯅꯕꯗꯣ ꯊꯥꯕꯨꯗꯤ ꯊꯥꯔꯦ ꯇꯥꯃꯣ
ꯑꯗꯨꯗꯣ ꯉꯥꯡ ꯈꯟꯅꯕ ꯌꯥꯏꯌꯦ ꯊꯥꯔꯛꯑꯣ ꯍꯥꯏꯔꯒ
ꯊꯥꯔꯦ ꯑꯗꯒꯤ ꯐꯥꯗꯔ ꯅꯠꯇ꯭ꯔꯒ ꯑꯦꯄ꯭ꯂꯤꯀꯥꯟꯒꯤ ꯚꯣꯇꯔ ꯀꯥꯔ ꯏꯟꯔꯣꯜꯃꯦꯟ ꯄꯦꯁ
ꯎꯝ
ꯏꯟꯔꯣꯜꯃꯦꯟ ꯄꯦꯁ ꯏꯟꯔꯣꯜꯃꯦꯟ ꯄꯦ ꯁꯤꯁꯤ ꯂꯩꯔꯝꯗꯧ ꯃꯥꯟꯗꯦ
ꯀꯥꯔꯗꯤ ꯔꯤꯅ꯭ꯌꯨ ꯇꯧꯕꯒꯤ ꯍꯥꯏꯕꯅꯦ
ꯑꯗꯣ ꯈꯪꯗꯤꯌꯦ ꯔꯤꯅ꯭ꯌꯨ ꯇꯧꯕ ꯑꯣꯏꯔꯁꯨ ꯁꯤ ꯆꯪꯉꯦ ꯍꯥꯏꯔꯤꯁꯤꯗꯤ ꯑꯩꯅ ꯍꯥꯏꯕꯅꯦ ꯔꯤꯅ꯭ꯌꯨ ꯇꯧꯕꯗꯣ ꯀꯩꯀꯩ ꯆꯪꯒꯦꯅ ꯍꯥꯏꯕ ꯑꯗꯣ ꯁꯤ ꯗꯣꯀꯨꯃꯦꯟꯁꯦ ꯊꯥꯔꯛꯑꯦ
ꯎꯝ
ꯑꯗꯣ ꯀꯔꯝ ꯀꯥꯟꯗ ꯆꯠꯇꯣꯏꯅꯣ ꯇꯥꯃꯣ ꯍꯣꯏꯒꯤꯗꯨꯅ
ꯑꯩ ꯍꯣꯔꯦꯟ ꯎꯝ ꯇꯨꯏꯁꯟ ꯆꯠꯄꯒꯤ ꯊꯣꯛꯄꯗꯣ ꯑꯗꯨꯗ ꯑꯗꯨꯝ ꯄꯤꯔꯝꯃꯒꯦ ꯇꯧꯕꯅꯦ ꯑꯗꯨꯗꯨꯒ ꯄꯩꯁꯥꯗꯨꯅ ꯆꯦꯟ ꯊꯥꯖꯟꯕꯤꯌꯣꯅ ꯄꯩꯁꯥꯗꯨꯅ ꯊꯥꯖꯤꯟꯕ ꯂꯣꯏꯔ ꯃꯣꯏꯅ ꯆꯤꯡꯊꯣꯔꯛꯄꯗꯣ ꯆꯦꯗꯣ ꯑꯗꯨ ꯂꯧꯕꯗꯣ ꯂꯥꯛꯄꯗꯣ ꯑꯗꯨꯗ ꯄꯤꯔꯒꯦꯅ ꯍꯥꯏꯔꯝꯗꯣꯏꯕ
ꯎꯝ ꯑꯗꯣ ꯈꯪꯗꯦ ꯗꯣꯀꯨꯃꯦꯟꯁꯨ ꯑꯗꯨꯝ ꯊꯥꯔꯣ ꯍꯥꯏꯌꯣ ꯑꯗꯨꯒꯤꯗꯨꯗ ꯄꯤꯗꯤꯑꯦꯐ
ꯊꯥꯔꯛꯇꯁꯨ ꯌꯥꯏꯔꯦꯆꯦ ꯆꯦꯗꯨꯕꯨ ꯂꯩꯔꯗꯤ ꯑꯗꯨꯝ ꯖꯦꯔꯣꯛꯁ ꯖꯦꯔꯣꯛꯁ ꯇꯧꯔꯖꯨ ꯎꯨꯝ ꯌꯥꯏ
ꯗꯣ ꯃꯥꯡꯈ꯭ꯔꯗꯤ
ꯀꯩꯗꯧ ꯃꯥꯡꯗꯣꯏꯅꯣ ꯍꯥꯟ ꯊꯥꯖꯤꯟꯒꯤꯕꯒꯤ ꯃꯉꯣꯟꯗ ꯌꯥꯎꯔꯝꯅꯤ ꯃꯉꯣꯟꯗ ꯍꯪꯅꯔꯖꯨ ꯌꯥꯏ
ꯎꯝ ꯗꯨꯕꯨꯗꯤ ꯑꯗꯣ ꯁꯤ ꯁꯃꯥꯏꯅ ꯑꯗꯨꯝ ꯆꯦ ꯗꯨꯝ ꯆꯪꯗꯧ ꯃꯥꯜꯂꯦ ꯑꯩꯁꯨ ꯔꯤꯅ꯭ꯌꯨ ꯑꯣꯏꯅ ꯍꯪꯕꯅꯦꯕꯀꯣ
ꯈꯪꯗꯦ ꯑꯩꯅ ꯑꯦꯁ ꯗꯤ ꯑꯣꯗ ꯀꯩꯗ ꯇꯧꯕꯗꯗꯤ ꯑꯦꯁ ꯏꯟꯀꯝ ꯔꯤꯅ꯭ꯌꯨ ꯇꯧꯕꯁꯦ ꯑꯥ ꯀꯩꯅꯣ ꯇꯧꯋꯦ ꯑꯙꯔ ꯑꯥꯗꯤ ꯑꯈꯣꯏ ꯄꯥꯒꯤ ꯇꯧꯋꯤꯗꯅ ꯏꯟꯀꯝꯒꯤꯁꯦ ꯕꯕꯥꯒꯤ ꯑꯗ꯭ꯥꯔꯅꯦ ꯑꯗꯒꯤ ꯚꯣꯇꯔ ꯀꯥꯔꯠꯅꯦ ꯑꯗꯨꯒ ꯑꯩꯒꯤ ꯂꯣꯏꯒꯤ ꯁꯥꯔꯇꯤꯐꯤꯀꯦꯠꯇꯣ ꯑꯗꯨꯗꯨꯒ
ꯑꯗꯣ ꯑꯗꯨꯁꯤ ꯆꯞ ꯃꯥꯟꯅꯗꯕ꯭ꯔꯣ
ꯁꯤꯗ ꯏꯟꯀꯝꯒꯤꯖꯦ ꯀꯥꯏꯅꯣ
ꯑꯗꯨꯁꯨ ꯑꯗꯨꯝ
ꯑꯟꯏꯝꯄ꯭ꯂꯣꯏ ꯁꯔꯇꯤꯐꯤꯀꯦꯠ ꯑꯟꯏꯝꯄ꯭ꯂꯣꯏ ꯁꯥꯔꯇꯤꯐꯤꯀꯦꯠꯁꯦ ꯑꯗꯨꯝ ꯍꯥꯟꯅꯗꯒꯤ ꯌꯥꯎꯖꯕꯒꯤ ꯁꯤꯁꯦ ꯍꯥꯞꯇꯕꯒꯨꯝ ꯇꯧꯋꯦꯕꯀꯣ ꯑꯩꯈꯣꯏꯒꯤꯗꯤ
ꯀꯔꯝꯕꯅꯣ ꯇꯥꯃꯣꯅ ꯍꯥꯏꯖꯦ ꯏꯟꯀꯝꯒꯤꯁꯤꯔꯣ
ꯑꯥ ꯏꯟꯀꯝꯒꯤ ꯅꯝꯕꯔ ꯔꯣꯃꯥꯟ ꯅꯝꯕꯔ ꯊ꯭ꯔꯤꯒꯤ ꯑꯅꯤ ꯄ꯭ꯂꯣꯏꯃꯦꯟ ꯁꯔꯇꯤꯐꯤꯀꯦꯠ ꯊꯥꯕ ꯐꯥꯗꯔ ꯅꯠꯇ꯭ꯔꯒ ꯃꯥꯗꯔꯒꯤ ꯄꯥꯁꯄꯣꯔꯠ ꯐꯣꯇꯣ ꯑꯃ ꯍꯥꯏꯁꯦ ꯁꯤꯁꯤꯗꯤ ꯑꯗꯨꯝ ꯀꯩꯅꯣꯗ ꯍꯥꯟꯅꯒꯤ ꯑꯩꯈꯣꯏꯒꯤ ꯏꯟꯀꯝ ꯇꯥꯟꯊꯣꯛꯄꯒꯤ ꯑꯗꯨꯃꯥꯏꯅ ꯁꯤ ꯂꯣꯏꯒꯤꯗꯨꯗ ꯑꯗꯨꯝ ꯑ ꯅꯞꯄꯦꯕꯀꯣ ꯍꯥꯏꯗꯤ ꯄꯤꯟꯅ ꯇꯣ ꯑꯃ ꯑꯗꯨꯝ ꯌꯥꯎꯕ ꯑꯗꯨꯅ ꯑꯗꯨꯨꯝ ꯄꯤꯔꯝꯗ꯭ꯔꯁꯨ ꯌꯥꯅꯤꯅ ꯑꯗꯨꯝ ꯄꯤꯗꯦꯕꯀꯣ ꯐꯣꯇꯣꯗꯣ ꯑꯗꯣ ꯈꯪꯗꯦ ꯍꯣꯔꯦꯟ ꯃꯥꯅ ꯀꯩ ꯍꯥꯏꯔꯛꯄꯅꯣ ꯑꯗꯨꯝ ꯑꯦꯁ ꯗꯤ ꯑꯣꯗ ꯇꯧꯕꯗꯤ ꯑꯗꯨꯃꯥꯏꯟ ꯇꯧꯋꯦ ꯑꯗꯣ ꯈꯪꯗꯦ
ꯑꯗꯨ ꯑꯗꯨꯅꯤ ꯑꯗꯨ ꯁꯤ ꯆꯞ ꯃꯥꯟꯅꯩ ꯁꯤꯗꯤ ꯑꯗꯨꯁꯨ ꯔꯤꯅ꯭ꯌꯨꯅꯤ ꯁꯤꯁꯨ ꯔꯤꯅ꯭ꯌꯨꯅꯤ ꯔꯤꯅ꯭ꯌꯨ ꯇꯥꯟ ꯊꫭꯛꯅꯕ ꯑꯗꯨꯝ ꯀꯩꯝ ꯈꯦꯠꯅꯗ ꯃꯥꯂꯤ ꯀꯩꯝ ꯈꯦꯠꯅꯗꯦ ꯍꯥꯏꯕꯅꯦꯕꯀꯣ
ꯎꯝ
ꯑꯗꯣ ꯎꯝ ꯇꯥꯃꯣꯗꯤ ꯂꯩꯔꯤꯕ꯭ꯔ ꯆꯠꯈ꯭ꯔꯕ꯭ꯔ ꯑꯣ ꯃꯥ ꯑꯗꯣ ꯆꯠꯈ꯭ꯔꯕ꯭ꯔ
ꯉꯁꯤ ꯆꯠꯂꯣꯏ ꯍꯥꯏꯗꯨꯗꯤ ꯑꯩꯅ ꯉꯁꯥꯏꯅ ꯅꯪ ꯋꯥ ꯉꯥꯡꯕ ꯃꯨꯟꯅ ꯇꯥꯗ꯭ꯔꯒ ꯍꯪꯉꯛꯀꯅꯨ
ꯄꯣꯠ ꯂꯩꯕꯗꯣ ꯆꯠꯈ꯭ꯔꯕ ꯍꯥꯏꯕꯅꯦ ꯇꯥꯗꯕ꯭ꯔꯣ
ꯑꯩꯗꯣ ꯀꯅꯣ ꯇꯧꯍꯜꯂꯛꯀꯅꫭ
ꯅꯠꯇꯤꯌꯦ ꯇꯥꯃꯣꯗꯣ ꯏꯅꯝꯃꯩ ꯐꯣꯟ ꯌꯥꯗꯦꯅ ꯑꯗꯨꯗꯣ ꯐꯣꯟ ꯂꯩꯕ ꯆꯠꯅꯤꯕ ꯍꯥꯏꯕꯗꯣ ꯑꯗꯨ ꯆꯠ
ꯑꯩ ꯈꯪꯗꯦ ꯑꯩ ꯈꯪꯗꯦ
ꯑꯩꯅ ꯍꯥꯏꯕꯗꯤ ꯑꯗꯨ ꯆꯠꯇꯕ ꯑꯣꯏꯔꯗꯤ ꯑꯩꯅ ꯊꯥ ꯑꯩꯅ ꯍꯥꯏꯕ ꯂꯤꯡꯗꯣ ꯊꯥꯔꯛꯑꯒꯦ ꯑꯗꯨꯗꯣ ꯊꯥꯕꯒ ꯑꯗꯨ ꯇꯧꯗ꯭ꯔꯤꯀꯥꯟꯗ ꯍꯥꯟꯅ ꯍꯪꯉꯁꯦ ꯍꯥꯏꯕ ꯇꯥꯃꯣꯗ ꯍꯥꯟꯅ ꯍꯪꯉꯁꯤ ꯑꯦ ꯁꯤ ꯏꯟꯀꯝꯁꯦ ꯑꯩꯈꯣꯏꯅ ꯏꯁꯥꯅ ꯑꯗꯨꯝ ꯔꯤꯅ꯭ꯌꯨ ꯌꯥꯕ꯭ꯔ ꯈꯣꯠꯄ꯭ꯔ ꯀꯝꯄꯤ ꯇꯔ ꯆꯠꯇꯕꯤꯗ ꯑꯩꯈꯣꯏꯅ ꯑꯗꯨꯝ ꯐ꯭ꯔꯤꯗ ꯇꯧꯕ ꯌꯥꯕ꯭ꯔꯅ
ꯌꯥꯏꯌꯦ ꯌꯥꯏꯌꯦ ꯇꯥꯃꯣ ꯇꯝꯃꯣ ꯕꯥꯂꯦꯟꯅ ꯏꯟꯗꯤꯔꯥꯒꯤ ꯅꯥꯍꯟꯃꯨꯛ ꯇꯧꯋꯤꯗꯨꯗꯤ ꯌꯥꯏꯌꯦ ꯌꯥ ꯕꯩ ꯋꯥꯗꯤ ꯍꯩꯇꯕꯩ ꯋꯥꯅꯦ
ꯑꯗꯨꯗꯣ ꯌꯥꯏꯌꯦꯅ ꯑꯃꯨꯛ ꯍꯥꯏꯔꯛꯑꯗꯤ ꯍꯥꯏꯗꯤ ꯑꯩꯅ ꯁꯨꯝ ꯈꯟꯕꯗ ꯌꯥꯗꯕ ꯃꯥꯜꯂꯦꯕꯀꯣ
ꯈꯪꯗꯦ
ꯍꯥꯏꯗꯤ ꯎꯝ ꯑꯣꯄꯤꯁꯇ ꯆꯠꯂꯁꯨ ꯂꯨꯄꯥ ꯆꯅꯤ ꯑꯗꯨꯝ ꯇꯤꯡꯉꯦ ꯍꯥꯏꯕꯅꯦꯕ ꯁꯤꯁꯦ ꯑꯗꯣ ꯁꯤ ꯀꯝꯄ꯭ꯌꯨꯇꯔꯗꯁꯨ ꯑꯗꯨꯝ ꯄꯩꯁꯥ ꯑꯗꯨꯝ ꯇꯤꯡꯉꯤꯗꯅ
ꯀꯝꯄ꯭ꯌꯨꯇꯔ ꯃꯐꯝꯗꯨꯖꯨ ꯑꯗꯨꯝ ꯆꯅꯤ ꯑꯗꯨꯝ ꯇꯤꯡꯉꯦ ꯀꯝꯄ꯭ꯌꯨꯇꯔ ꯃꯐꯝꯗꯅ ꯀꯨꯏ ꯍꯥꯏꯕ ꯋꯥꯅꯤ ꯁꯥꯏꯟ ꯇꯧꯕ ꯈꯣꯠꯄꯩꯗꯣ ꯈꯔ ꯑꯃꯨꯛꯀ ꯍꯦꯟꯅ
ꯑꯗꯨꯅꯦ ꯍꯥꯏꯁꯦ ꯀꯝꯄ꯭ꯌꯨꯇꯔꯅ ꯇꯧꯗꯣꯏꯁꯤꯁꯨ ꯑꯩꯈꯣꯏꯅ ꯇꯧꯒꯦ ꯈꯜꯂꯤꯁꯦ ꯑꯗꯨꯝ ꯃꯥꯟꯅꯗꯨꯏꯅꯤꯗꯅ ꯂꯤꯡꯇ ꯇꯧꯔꯒ ꯑꯗꯨꯃꯥꯏ ꯇꯧꯗꯣꯏꯅꯤꯗꯅ
ꯍꯣꯏ
ꯑꯗꯨꯗꯨꯒꯤ ꯈꯪꯗꯦꯕꯀꯣ ꯑꯗꯨꯃꯥꯏꯅ ꯐ꯭ꯔꯤꯗ ꯇꯧ ꯌꯥꯏ ꯍꯥꯏꯔꯗꯤ ꯑꯗꯨꯝ ꯐ꯭ꯔꯤꯗ ꯇꯧꯕꯅ ꯐꯗꯧ ꯃꯥꯟꯂꯤ
ꯑꯗꯣ ꯇꯥꯃꯣ ꯁꯤꯁꯦ ꯁꯤꯒꯤꯁꯦ ꯂꯣꯏꯕꯒ ꯇꯥꯃꯣꯗ ꯍꯥꯏꯐꯦꯠꯇꯪ ꯀꯣꯜ ꯇꯧꯔ ꯑꯗꯨꯗꯣ ꯍꯪꯒꯦꯔ
ꯍꯣꯏ
ꯎꯝ ꯍꯥꯏꯗꯤ ꯑꯗꯨꯝ ꯗꯣꯀꯨꯃꯦꯟ ꯀꯩꯀꯕꯨꯗꯤ ꯑꯥꯍ ꯑꯗꯨꯝ ꯑꯗꯨꯝ ꯔꯦꯗꯤꯗ ꯂꯩꯔꯅꯤ ꯑꯗꯨꯗꯣ ꯑꯗꯨꯃꯥꯏꯅ ꯑꯗꯨꯝ ꯍꯪꯉꯁꯦꯕ ꯑꯗꯨꯣ ꯐ꯭ꯔꯤꯗ ꯌꯥꯕ꯭ꯔꯥ ꯍꯥꯏꯗꯤ ꯐ꯭ꯔꯤ ꯍꯥꯏꯗꯤ ꯄꯨꯔꯥ ꯄꯩꯁꯥ ꯇꯤꯡꯉꯣꯏꯗ꯭ꯔꯥꯅ ꯑꯗꯨ ꯍꯪꯗꯧꯕ ꯀꯣ ꯇꯥꯃꯣ
ꯑꯥ
ꯑꯗꯨꯨꯃꯥꯏꯅ ꯌꯥꯏ ꯑꯣꯔ ꯌꯥꯗꯦ ꯍꯥꯏꯔꯗꯤ ꯑꯗꯨꯝ ꯌꯥꯔꯦꯗꯅ
ꯎꯝ
ꯑꯗꯣ ꯃꯣꯏ ꯉꯁꯥꯏ ꯀ꯭ꯂꯤꯅꯤꯛꯀꯤꯗꯣ ꯗꯥꯏꯔꯦꯛ ꯇꯦꯛꯁ ꯑꯣꯏꯅ ꯍꯜꯂꯛꯑꯕꯣ
ꯎꯝ ꯑꯩꯅ ꯍꯌꯦꯡꯗꯤ ꯍꯥꯏꯕꯗꯨ ꯇꯦꯛꯁ ꯍꯟꯂꯛꯇꯦ ꯍꯌꯦꯡ ꯑꯗꯨꯝ ꯆꯠꯂꯔꯣ
ꯍꯣꯏ ꯑꯗꯣ ꯉꯥꯏꯔꯁꯦ ꯑꯗꯣ ꯀꯩ ꯍꯥꯏꯇꯥꯔꯦ ꯅꯣꯡꯁꯨ ꯇꯥꯏ ꯑꯩꯗꯣ ꯑꯃꯨꯛ ꯉꯁꯤꯗꯣ ꯑꯃꯨꯛ ꯆꯠꯂꯨꯕꯗꯣ ꯑꯃꯨꯛ ꯊꯥꯎꯗꯣ ꯄꯥꯝꯃꯨꯔꯛꯑꯕ ꯑꯗꯨꯗꯨꯒꯤ ꯆꯠꯂꯔꯣꯏ ꯆꯠꯇꯕꯤꯗ ꯑꯗꯨꯝ ꯑ ꯑꯣꯟꯂꯥꯏꯟꯗ ꯍꯥꯏꯗꯤ ꯁꯤ ꯋꯥꯆꯞꯇ ꯑꯗꯨꯝ ꯊꯥꯅꯔꯦꯗꯅ
ꯑ
ꯑꯗꯨꯗꯨꯒ ꯑꯗꯨꯃꯥꯏꯅ ꯑꯗꯨꯝ ꯇꯥꯟꯊꯣꯛꯅꯔꯒ ꯑꯗꯨꯝ ꯉꯁꯤ ꯑꯗꯨꯝ ꯑꯦꯄ꯭ꯂꯥꯏ ꯇꯧꯔꯣ ꯑꯗꯣ ꯑꯩ ꯍꯌꯦꯡ ꯃ‌ꯣꯏꯔꯥꯡ ꯂꯥꯛ ꯃ‌ꯣꯏꯔꯥꯡ ꯆꯠꯇ‌ꯣꯏꯅ‌ꯦ ꯑꯗꯨꯗ ꯑꯗꯨꯝ ꯍꯥꯏꯐꯦꯠ ꯍꯥꯏꯖꯟꯂꯒ ꯄꯩꯁꯥ ꯄꯤꯔꯝꯃꯒꯦ ꯕꯦꯡꯗ ꯄꯩꯁꯥ ꯌꯥꯥꯎꯗꯦ ꯑꯗꯨꯃꯥꯏ ꯑꯣꯏꯅ ꯈꯥꯏꯔꯒꯦ ꯇꯧꯕ
ꯍꯥꯌꯨ ꯌꯥꯕ꯭ꯔꯥ ꯌꯦꯡꯉꯨ
ꯑꯗꯨꯝ ꯌꯥꯕꯨꯗꯤ ꯌꯥꯅꯤꯌꯦ ꯑꯗꯣ ꯐꯦꯟꯗꯩ ꯈꯤꯇꯪ ꯂꯥꯞꯄꯗꯤ ꯈꯔꯗꯤ ꯐꯗꯧꯅꯤ ꯇꯥꯃꯣ ꯇꯥꯗꯕꯤ ꯇꯧꯏ
ꯁꯥꯏꯌ‌ꯦ ꯇꯧꯕꯅꯤꯗ
ꯎꯝ ꯑꯗꯣ ꯈꯤꯇꯪ ꯂꯥꯞꯅ ꯑꯗꯨꯝ ꯂꯩꯕ ꯌꯥꯏꯗꯅ ꯅꯠꯇ꯭ꯔꯒꯅ ꯏꯁꯄꯤꯠꯇꯣ ꯈꯔ ꯍꯟꯊꯕ
ꯇꯥꯔꯝꯃꯔꯣꯏ ꯅꯦ ꯍꯧꯖꯤꯛꯇꯤ
ꯑ ꯍꯧꯖꯤꯛꯇꯤ ꯇꯥꯗ꯭ꯔꯦ ꯂꯤꯔꯤ ꯂꯤꯔꯤ ꯑꯣꯏꯅ ꯇꯧꯍꯜꯂꯕ꯭ꯔꯣ
ꯇꯧꯗꯦ ꯑꯩꯅ ꯂꯩꯊꯣꯔꯛꯄ ꯃꯥꯏꯁꯦ
ꯏꯪ ꯇꯥꯃꯣ ꯍꯥꯏꯗꯤ ꯑꯇꯩꯗꯤ ꯏꯪꯍꯟꯕ ꯇꯥꯃꯣ ꯅꯣꯡ ꯇꯥꯗꯕ꯭ꯔꯣ
ꯇꯥꯗꯦ ꯑꯣꯝꯆꯥꯛꯅꯕꯤ ꯇꯧꯋꯦ ꯎꯝ ꯅꯣꯡ ꯃꯪꯉꯒ
ꯎꯝ ꯑꯩꯈꯣꯏꯗꯤ ꯅꯣꯡ ꯀꯟꯅ ꯇꯥꯏ ꯏꯪꯕꯨ ꯏꯪꯉꯦ
ꯏꯪꯗꯦ ꯑꯈꯣꯏꯗꯤ
ꯍꯥꯏꯗꯤ ꯏꯪꯉꯦ ꯍꯥꯏꯁꯦ ꯍꯥꯏꯗꯤ ꯏꯁꯥꯗ ꯈꯪꯗ꯭ꯔꯁꯨ ꯑꯩꯒꯤ ꯅꯥꯇꯣꯟꯁꯦ ꯍꯥꯏꯗꯤ ꯐꯨꯟꯒ‌ꯦ ꯐꯨꯟꯒ‌ꯦ ꯇꯧꯔꯦꯕꯀꯣ ꯅꯥꯇꯣꯟ ꯐꯨꯟꯒ‌ꯦ ꯐꯨꯟꯒ‌ꯦ ꯇꯧꯔꯤꯁꯦ ꯏꯪꯉꯦ ꯍꯥꯏꯅꯦꯕꯀꯣ
ꯎꯝ
ꯁꯤꯅ ꯑꯩꯒꯤ ꯇꯥꯏꯞꯀꯤ ꯑꯩꯒꯤ ꯁꯥꯏꯅꯁ ꯇꯥꯏꯞ ꯍꯥꯏꯇꯥꯔꯦꯅꯦ
ꯎꯝ
ꯑꯗꯨꯃꯥꯏꯅ ꯑꯩꯈꯣꯏ ꯃꯥꯕꯨꯗꯤ ꯂꯣꯏꯁꯤꯟꯕ ꯍꯧꯔꯦ ꯃꯣꯏꯒꯤ ꯑ ꯕꯤꯁꯅꯨꯄꯨꯔ ꯆꯠ ꯆꯠꯄꯒꯤꯗꯣ
ꯑꯗꯨ ꯆꯦꯛ ꯆꯠꯂꯤ ꯍꯣꯏ ꯑ ꯅꯣꯏꯒꯤ ꯏꯇꯩꯃ ꯍꯥꯏꯗꯨꯔꯥ ꯆꯠꯃꯤꯟꯅꯗꯨꯏꯁꯦ
ꯑꯥ ꯅꯠꯇ꯭ꯔꯦ ꯍꯥꯏꯗꯤ ꯑꯩꯈꯣꯏ ꯕꯥꯃꯣꯟ ꯂꯩꯌꯦꯕꯀꯣ
ꯎꯝ
ꯑꯗꯨꯗꯨꯒꯤ ꯃꯣꯏ ꯕꯃꯣꯟꯗꯣ ꯃꯥꯒꯤ ꯀꯩ ꯍꯥꯏꯇꯥꯔꯦ ꯑꯩꯈꯣꯏ ꯕꯥꯒꯤ ꯇꯥꯏꯞꯇ ꯑꯄꯣꯝ ꯑꯇꯪ ꯃꯥꯅ ꯄꯤꯛꯅ ꯄꯤꯛꯅ ꯇꯧꯕ ꯈꯨꯠꯅꯒꯨꯝꯕ ꯃꯥꯔꯀꯥꯟꯗ ꯊꯦꯡꯅꯕꯗꯣ
ꯎꯝ
ꯗꯨꯒꯨꯝꯕ ꯇꯔꯨꯛ ꯇꯔꯦꯠꯃꯨꯛ ꯂꯩ ꯍꯥꯏꯌꯦꯕꯀꯣ
ꯎꯝ
ꯑꯗꯨꯗꯣ ꯍꯥꯏꯗꯤ ꯑ ꯐꯣꯠꯄꯒꯤ ꯑꯗꯨꯃꯥꯏꯅ ꯇꯧꯗꯧꯕ ꯐꯣꯠꯄ ꯅꯠꯇꯦ ꯍꯥꯏꯗꯤ ꯀꯣꯠꯊꯣꯛꯑꯒ ꯕꯦꯟꯗꯦꯖ ꯅꯨꯡꯗꯦꯖꯅ ꯅꯞꯁꯤꯜꯂꯒ ꯑꯣꯏꯁꯤꯜꯍꯟꯕꯗꯣ
ꯎꯝ
ꯑꯣꯄꯔꯦꯁꯟ ꯍꯥꯏꯒꯗ꯭ꯔꯥ ꯑꯗꯨꯃꯥꯏꯅ ꯇꯧꯕꯒꯤ ꯆꯠꯇꯧꯕ ꯑꯗꯩ ꯑꯩꯈꯣꯏ ꯃꯥꯒꯤꯁꯤꯅ ꯌꯥꯒꯤꯅꯦ ꯍꯥꯏꯕ꯭ꯔꯥ ꯁꯌꯦꯡꯒꯤꯅꯦ ꯍꯥꯏꯕ꯭ꯔꯥ ꯑꯃꯗꯤ ꯑꯣꯏꯗꯣꯏꯅꯦꯕꯀꯣ
ꯎꯝ
ꯑꯗꯨ ꯎꯝꯗꯨꯕ ꯑꯗꯨꯗꯨꯒ ꯎꯝ ꯃꯣꯏꯒꯤ ꯒꯝꯕꯤꯅꯤ ꯊꯥꯅꯔꯝꯃꯤ ꯍꯥꯏꯕ ꯑꯉꯥꯡꯗꯣ ꯑꯗꯨꯗꯨꯒꯤ ꯃꯥꯏ ꯃꯃꯥꯁꯨ ꯆꯠꯄ ꯌꯥꯎꯅꯤ ꯍꯥꯏꯕ ꯉꯁꯤꯅ ꯃꯥꯒꯤꯅ ꯀꯩ ꯑꯃꯨꯛ ꯌꯦꯡꯗꯣꯏꯅꯣ ꯈꯪꯗ꯭ꯔꯦ
ꯂꯥꯏꯟꯗ ꯆꯠꯇꯣꯏꯔꯣ ꯑꯗꯣ ꯒꯥꯔꯤ ꯅꯦꯛꯄ
ꯎꯝ ꯒꯥꯔꯤꯗ ꯆꯠꯇꯣꯏꯅꯦ ꯍꯥꯏꯗꯤ ꯑꯗꯨꯒꯤ ꯍꯧꯖꯤꯛꯀꯤ ꯕꯃꯣꯟ ꯅꯨꯄꯥꯗꯣ ꯃꯥꯁꯦ ꯒꯥꯔꯤ ꯂꯥꯏꯟ ꯆꯦꯟꯕꯤ ꯇꯧꯋꯦꯕꯀꯣ
ꯎꯝ
ꯑꯗꯨꯒꯤ ꯃꯥꯒꯤ ꯑꯦꯔꯤꯁꯇꯣ ꯑꯗꯨꯗ ꯆꯠꯇꯧꯕ
ꯎꯝ
ꯗꯨꯃꯥꯏꯅ ꯇꯧꯋꯦ ꯇꯝꯃꯣ
ꯎꯝ
ꯑꯗꯣ ꯀꯩꯅꯣꯃ ꯍꯪꯒꯦ
ꯀꯩꯕꯨꯅꯣ
ꯑ ꯐꯤꯁꯦ ꯀꯃꯥꯏ ꯁꯨꯅꯤ
ꯀꯩꯅꯣ ꯐꯤ ꯀꯃꯥꯏꯅ ꯁꯨꯅꯤ ꯐꯤꯕꯨ ꯀꯩꯅꯣ ꯏꯁꯤꯡꯗ ꯁꯔꯞ ꯍꯥꯞ
ꯑꯥ ꯑꯥ ꯅꯠꯇꯦ ꯅꯠꯇꯦ ꯅꯠꯇꯦ ꯅꯠꯇꯦ ꯅꯠꯇꯦ ꯐꯤ ꯍꯥꯏꯗꯤ ꯐꯩꯖꯨꯞ ꯐꯩꯖꯨꯞ ꯍꯥꯏꯇꯥꯔꯦ
ꯐꯩꯖꯨꯞ ꯁꯨꯒꯦ ꯍꯥꯏꯔꯣ ꯅꯪ
ꯁꯨꯁꯤꯔꯅ ꯈꯟꯕ
ꯆꯞ ꯃꯥꯟꯅꯩ ꯐꯤ ꯁꯨꯕꯒ ꯐꯩ ꯁꯔꯞ ꯍꯥꯞꯄꯣ ꯏꯁꯤꯡꯗ ꯑꯗꯨꯗꯣ ꯁꯔꯞ ꯇꯣꯞꯄꯤ ꯑꯗꯨꯝ ꯐꯩꯌꯨꯞꯇꯣ ꯍꯥꯞꯄꯒ ꯈꯣꯡꯅ ꯆꯕꯤꯠ ꯆꯕꯤꯠ ꯆꯕꯤꯠ ꯆꯕꯤꯠ ꯆꯕꯤꯠ ꯅꯦꯠꯂꯣ ꯅꯦꯠꯂꯣ ꯅꯦꯠꯂꯣ ꯅꯦꯠꯂꯣ ꯑꯗꯣ ꯁꯔꯞꯀ ꯃꯆꯨꯝꯗꯣ ꯌꯥꯝ ꯃꯣꯠꯂꯒꯗꯤ ꯁꯔꯞꯇꯣ ꯑꯅꯤꯔꯛ ꯂꯥꯛꯑꯣ ꯑꯗꯨꯗꯨꯒ ꯑꯃꯨꯛ ꯊꯥꯗꯣꯛꯑꯣ ꯀꯩꯅꯣ ꯂꯣꯏꯔꯦ ꯐꯤꯁꯨꯕꯧ ꯆꯞ ꯃꯥꯟꯅꯕꯗꯨꯕꯨ
ꯎꯝ ꯑꯣꯀꯦ ꯑꯩꯅ ꯈꯜꯂꯤꯁꯤꯅ ꯑꯇꯣꯞꯄ ꯀꯩꯀꯥ ꯑꯍꯦꯟ ꯑꯍꯦꯟꯕ ꯆꯪꯒꯗ꯭ꯔꯅ ꯈꯟꯕ ꯍꯥꯏꯗꯤ ꯐꯤ
ꯊꯝꯃꯒꯦꯀꯣ
ꯑꯗꯣ ꯑꯩ ꯅꯪ ꯀꯣꯜ ꯇꯧ ꯍꯥꯏꯗꯣ ꯑꯗꯨꯗꯣ ꯇꯧꯋꯣ
ꯊꯝꯃꯦ ꯑꯩ